ꯍꯜꯂꯣ ꯅꯣꯡꯃꯇ ꯋꯥꯏꯖꯒꯦ ꯅꯪꯗꯣ
ꯌꯥꯅꯤ ꯌꯥꯅꯤ
ꯂꯨꯄꯥ ꯀꯌꯥ ꯂꯧꯗꯣꯏꯅꯣ
ꯑ ꯐ꯭ꯔꯤꯗ ꯑꯗꯨꯝ ꯇꯧꯔꯒꯦ
ꯀꯩꯁꯨ ꯅꯪ ꯁꯪꯗꯦꯁꯦ ꯀꯃꯥꯏꯅ ꯇꯧꯕꯅ ꯅꯣꯡꯃꯇ ꯋꯥꯏꯖꯒꯦ ꯄꯩꯁꯥ ꯄꯤꯔꯁꯨ ꯄꯤꯔꯒꯦ
ꯍꯌꯦꯡꯁꯨ ꯑꯃꯨꯛ ꯁꯪꯉꯔꯣꯏ ꯁꯟꯗꯦ ꯑꯣꯏꯔꯁꯨ
ꯎꯝ ꯎꯝ ꯎꯝ ꯑꯩꯁꯨ ꯍꯌꯦꯡꯁꯦ ꯁꯪꯖꯔꯨꯏ ꯑꯩ ꯑꯥ ꯆꯠꯀꯅꯤ
ꯀꯥꯏꯗ
ꯀꯣꯏꯕ ꯆꯠꯂꯨꯒꯦ
ꯀꯥꯏꯗ ꯅꯣꯏ ꯁꯥꯏꯅ ꯊꯣꯛꯂꯛꯑꯣ ꯍꯥꯏꯔꯣ
ꯎꯝ ꯎꯅꯗ ꯀꯨꯏꯔꯦꯌꯦ
ꯀꯥꯏꯗꯅꯣ ꯍꯥꯏꯔꯒ
ꯂꯥꯏ ꯈꯣꯏꯔꯝꯕ
ꯀꯥꯏꯗꯅꯣ ꯍꯥꯏꯒ
ꯈꯣꯃꯥꯏ ꯃꯍꯨꯠ ꯕꯖ
ꯑꯩꯅ ꯍꯪꯁꯤ ꯂꯝꯅꯤ ꯑꯩꯅ ꯍꯪꯁꯤ ꯂꯝꯅꯤ ꯀꯥꯏꯗꯅꯣ ꯍꯥꯏꯁꯦ ꯂꯝꯅꯤ
ꯕꯖꯥꯔ ꯍꯥꯏꯗꯤ ꯀꯩꯅ ꯇꯥꯒꯦ
ꯕꯖꯥꯔ ꯍꯥꯏꯁꯤ ꯕꯖꯥꯔꯣ ꯀꯨꯝꯍꯕꯤ ꯕꯥꯖꯔꯣ
ꯇꯞ ꯇꯞꯅ ꯉꯥꯡꯕꯁꯤ ꯅꯪ ꯁꯨꯡꯛꯩ ꯍꯩꯅꯗ꯭ꯔꯦ ꯅꯠꯇ꯭ꯔꯣ ꯀꯟꯅ ꯀꯟꯅ ꯉꯥꯡꯕꯁꯤ ꯅꯠꯇ꯭ꯔꯣ ꯅꯪ ꯌꯥꯝ ꯄꯥꯝꯖꯩꯁꯦ
ꯑꯗꯣ ꯁꯤ ꯕꯖꯥꯔ ꯀꯨꯝꯕꯤ ꯕꯖꯥꯔꯔ ꯍꯥꯏꯕ
ꯀꯨꯝꯕꯤ ꯕꯖꯥꯔ ꯅꯠꯇꯅ ꯎꯝ ꯑꯗꯨ ꯕꯖꯥꯔ ꯑꯣꯏꯗꯤ ꯏꯝꯐꯥꯜꯗ ꯍꯥꯏꯔꯣꯏꯗꯔꯣ
ꯑꯩꯈꯣꯏꯗꯤ ꯁꯤ ꯕꯖꯥꯔ ꯍꯥꯏ
ꯍꯥꯏ ꯅꯣꯏꯅ ꯑꯗꯨꯝ ꯅꯛꯄ ꯑꯩꯈꯣꯏꯅ ꯂꯥꯛꯞꯄ ꯑꯩꯈꯣꯏꯗꯤ ꯏꯝꯐꯥꯜ ꯍꯥꯏꯅ ꯈꯪꯅꯩꯌꯦ
ꯍꯣꯏ ꯃꯣꯏ ꯑꯥ ꯏꯝꯐꯥꯜꯗ
ꯀꯔꯝꯕ ꯃꯤꯅꯣ ꯈꯪꯗꯦ
ꯑꯩꯔꯣ
ꯋꯥꯔꯤ ꯁꯥꯗꯅ ꯀꯣꯜꯗꯣ ꯑꯍꯨꯝ ꯆꯠꯈ꯭ꯔꯦꯕꯁꯦ ꯄꯦꯜꯂꯣ ꯅꯪ
ꯁꯤ ꯃꯔꯝꯗ ꯍꯧꯗꯣꯔꯛꯑꯣ
ꯍꯥꯏꯅꯤꯡꯉꯦ ꯉꯥꯡꯅꯤꯡꯉꯦ
ꯅꯆꯤꯟꯅꯤꯅꯥ ꯀꯕꯣꯛꯄꯣꯛ ꯑꯣꯏꯔꯅ ꯅꯨꯄꯤ ꯀꯥꯏꯁꯨ ꯍꯔꯥꯡ ꯉꯥꯡꯅ ꯑꯩꯅ ꯑꯩꯅ ꯍꯩꯅꯤ ꯍꯌꯦꯡꯋꯥꯥꯡ ꯑꯩꯈꯣꯏꯗ ꯂꯩ ꯊꯧ ꯂꯡ ꯉꯥꯡꯒꯅꯨꯀꯣ ꯆꯥꯖꯅꯤ ꯅꯪ
ꯅꯥꯔꯥꯢꯕꯥꯛꯗꯣ ꯏꯪꯕ꯭ꯔ ꯁꯥꯕ꯭ꯔꯣ ꯌꯦꯡꯉꯣ
ꯅꯪ ꯄꯨꯝꯃꯥ ꯂꯩꯖꯅꯤ
ꯃꯇꯝ ꯂꯩꯔꯤ ꯋꯥꯈꯜ ꯃꯨꯟꯅ ꯈꯜꯂꯣ ꯋꯥꯈꯜ ꯃꯨꯟꯅ ꯈꯟꯗꯧꯅ ꯁꯥꯥꯟꯅ ꯑꯩ ꯅꯉꯣꯟꯗ ꯀꯩꯁꯨ ꯑꯩ ꯅꯪꯉꯣꯟꯗ ꯀꯩꯁꯨ ꯐꯣꯔꯁ ꯇꯧꯔꯣꯏ ꯑꯄꯝꯕ ꯂꯩꯔꯗꯤ ꯁꯠꯁꯠ ꯑꯩ ꯒꯩꯁꯨ ꯊꯤꯡꯉꯣ ꯅꯪꯒꯤ ꯅꯪ ꯀꯣꯏꯗ꯭ꯔꯤꯐꯧ ꯀꯣꯏꯔꯣꯏ ꯗꯨꯗꯤ ꯑꯥ ꯂꯣꯌꯦꯜ ꯅꯣꯝꯒꯤ ꯋꯥꯉꯥꯡ ꯅꯠꯇꯦ ꯑꯗꯣ
ꯀꯩꯅꯣ ꯅꯪ ꯅꯦꯠꯇꯣ
ꯃꯥꯅꯦ
ꯀꯩꯅꯣ ꯅꯪ ꯅꯦꯠꯇꯣ ꯏꯁꯥꯅꯍ ꯇꯧꯔꯂꯩꯗꯣ ꯀꯩ ꯅꯦꯠꯅꯣ ꯅꯪꯗꯣ
ꯑꯩꯅꯔꯣ ꯃꯁꯥꯅ ꯋꯗꯕꯁꯤꯕꯨ
ꯀꯩ ꯀꯥꯟꯗꯕꯗꯥ ꯂꯣꯏꯁꯤꯟꯒꯗꯕꯅꯤ ꯉꯁꯤ ꯑꯩ ꯋꯥꯔꯤ ꯀꯩꯅꯣ ꯇꯧꯕꯗꯣ
ꯀꯩꯒꯤ
ꯇꯨꯝꯅꯕ ꯒ꯭ꯌꯥꯟ ꯇꯥꯅ ꯑꯝꯇ ꯇꯣꯡꯒꯦ ꯅꯨꯡꯗꯥꯡ ꯇꯨꯝꯃꯛꯇ꯭ꯔꯤꯁꯦ ꯀꯨꯏꯔꯦ
ꯅꯪ ꯉꯔꯥꯡ ꯀꯅꯅꯥ ꯇꯨꯝꯅꯨ ꯍꯥꯏꯒꯦ
ꯊꯥꯅꯤꯡꯗꯦꯗ ꯀꯣꯜ ꯑꯩꯅ ꯇꯧꯔꯦ ꯅꯪ ꯄꯥꯏꯔꯛꯄ꯭ꯔꯣ
ꯀꯥꯏꯗ ꯇꯧꯔꯤꯕ
ꯍꯣꯏꯔꯣꯡꯗ ꯇꯧꯋꯦ ꯑꯩꯗꯤ ꯆꯤꯟꯊꯤꯔꯛꯑꯣ ꯁꯨꯝ
ꯍꯤ ꯑꯣꯟꯅ ꯃꯜꯂꯤꯗ
ꯎꯝ ꯎꯝ ꯎꯝ ꯎꯝ ꯅꯦꯠ ꯑꯣꯐ ꯇꯧꯁꯤꯟꯕ ꯅꯠꯇ꯭ꯔꯣ ꯑꯩꯅ ꯐꯣꯟ ꯇꯧꯔꯛꯀꯅꯤꯅ
ꯇꯧꯔꯛꯇꯤꯌꯦ
ꯌꯥ ꯇꯥꯅꯤꯡꯗꯦ ꯑꯩꯉꯣꯟꯗ ꯔꯤꯡ ꯆꯠꯂꯦ ꯕꯣꯏ
ꯍꯥꯝ
ꯅꯪꯁꯨ ꯃꯇꯝ ꯂꯥꯛꯈꯤꯅꯦ ꯑꯗꯨꯕꯨꯗꯤ ꯅꯪ ꯈꯛꯗꯪ ꯅꯠꯇꯦ ꯃꯩ ꯃꯨꯠꯈ꯭ꯔꯦ ꯅꯪ ꯈꯛꯇꯪ ꯅꯠꯇꯦꯌꯦ ꯔꯤꯕꯦꯟꯁ ꯂꯧꯕ ꯍꯩꯔꯤꯁꯦ ꯑꯩꯁꯨ ꯍꯩꯌꯦ ꯑꯩꯁꯨ ꯃꯤꯅꯦ ꯃꯩ ꯑꯃꯨꯛ ꯃꯨꯠꯈ꯭ꯔꯦ
ꯅꯪ ꯈꯛꯇꯥ ꯅꯠꯇꯦꯀꯣ ꯍꯩꯔꯤꯁꯦ ꯅꯪ ꯈꯛꯇ ꯅꯠꯇꯦꯕ ꯑꯩꯁꯨ ꯍꯩꯌꯦꯕ
ꯏꯁꯇꯦꯇꯁ ꯇꯔꯦꯠ ꯅꯤꯄꯥꯟ ꯊꯝꯃꯕꯅꯤꯅ ꯄꯦꯜꯂꯕ ꯅꯠꯇ꯭ꯔꯥ ꯍꯥꯏꯌꯣ
ꯍꯥꯥ
ꯏꯁꯇꯦꯇꯁ ꯇꯔꯦꯠ ꯅꯤꯄꯥꯟ ꯊꯝꯃꯕꯅꯤꯅ ꯄꯦꯜꯂꯕ ꯅꯠꯇ꯭ꯔꯥ ꯍꯥꯏꯕ
ꯑꯧ ꯗꯨꯃꯥꯏ ꯍꯥꯏ ꯇꯥꯏ ꯃꯥ ꯈꯣꯏ ꯀꯦꯟꯗꯜ ꯑꯝꯐꯥꯎ ꯂꯩꯇ꯭ꯔꯥꯕꯣ ꯍꯧꯖꯤꯛ ꯃꯩ ꯃꯨꯠꯈꯤꯕꯩ ꯊꯥꯟꯗꯕ꯭ꯔꯣ ꯑꯩ ꯏꯁꯇꯦꯇꯁ ꯊꯝꯅꯤꯡꯉꯥꯏ ꯌꯥꯝ ꯂꯩ ꯊꯋꯥꯏꯁꯦ ꯈꯔ ꯈꯔꯐꯦꯠ ꯅꯨꯡꯉꯥꯏꯇꯦ ꯑꯗꯨꯑꯣꯏꯁꯨ ꯃꯌꯥꯝ ꯅꯨꯡꯉꯥꯏꯇ꯭ꯔꯀꯥꯟꯗ ꯊꯝꯒꯦꯅ ꯌꯥꯝ ꯊꯝꯃꯤ ꯈꯝꯕ꯭ꯔꯥ ꯊꯝꯃꯛꯀꯅꯤ ꯑꯩꯅ
ꯍꯣꯏꯅꯦ ꯍꯣꯏꯅꯦ ꯊꯋꯥꯏ ꯅꯨꯡꯉꯥꯏꯇꯕ ꯉꯥꯏ ꯂꯩꯌꯣ ꯅꯪ ꯊꯕꯛ ꯂꯩꯇꯕꯅꯤꯅ
ꯎꯝ ꯏꯁꯇꯦꯇꯁ ꯊꯝꯕꯕꯨ ꯊꯋꯥꯏ ꯅꯨꯡꯉꯥꯏꯇꯕ ꯉꯥꯏꯒꯗ꯭ꯔꯥ ꯊꯋꯥꯏ ꯅꯨꯡꯉꯥꯏ ꯍꯔꯥꯎꯔꯀꯥꯟꯗ ꯅꯨꯡꯉꯥꯏꯇꯕꯒꯤ ꯏꯁꯇꯦꯇꯁ ꯊꯝꯒꯗ꯭ꯔꯣ ꯑꯉꯥꯎ ꯑꯐꯩ
ꯍꯣꯏ ꯍꯣꯏ
ꯅꯀꯣꯛ ꯆꯥꯛꯑꯦ ꯍꯥꯏꯔꯗꯤ
ꯈꯣꯏꯗꯤ ꯈꯔ ꯂꯦꯝꯖꯩ ꯍꯥꯏꯇꯥꯔꯦ
ꯎꯝ ꯐꯧꯔꯥ ꯃꯨꯛ ꯄꯥꯛꯑꯦ ꯅꯃꯥꯏ ꯑꯀꯣꯞꯄꯗꯣ
ꯅꯪ ꯀꯥꯂꯛꯄ꯭ꯔꯣ ꯅꯤꯄꯥꯥꯟ ꯃꯈꯥꯏ ꯅꯤꯄꯥꯥꯟ ꯃꯈꯥꯏ
ꯐꯔꯦ
ꯑꯅꯤ
ꯏꯪꯕ꯭ꯔꯥ ꯁꯥꯕ꯭ꯔꯥ ꯌꯦꯡꯉꯣ ꯅꯈꯨꯠꯅꯥ ꯊꯝꯃꯒ ꯅꯔꯥꯏꯕꯛ ꯑꯥ ꯁꯤꯀꯤ ꯃꯨꯛ ꯄꯥꯛꯄꯗꯣ
ꯈꯤꯔꯦ ꯈꯤ ꯈꯤꯔꯦ
ꯑꯗꯨꯏꯔꯣ ꯐꯥ ꯇꯧꯔꯛꯏꯗꯣ
ꯍꯣꯏ ꯁꯥꯎꯔꯦꯅ ꯀꯦꯝꯒ ꯍꯥꯏꯔꯛꯇꯕ ꯅꯠꯇ꯭ꯔꯕ
ꯐꯥ
ꯑꯃꯨꯛꯀꯥ ꯇꯧꯍꯜꯂꯛꯀꯦꯁꯦ
ꯃꯤꯅ ꯁꯥꯎꯔꯦꯅ ꯀꯦꯝ ꯍꯥꯏꯔꯛꯇꯕ ꯅꯠꯇ꯭ꯔ ꯍꯥꯏꯕꯅꯦ
ꯅꯪꯅ ꯎꯝ ꯎꯝ ꯍꯣꯏ ꯍꯣꯏ ꯍꯣꯏ ꯍꯣꯏ ꯑꯩꯗꯤ ꯍꯔꯥꯎꯋꯦ ꯅꯪꯅꯒ ꯇꯧꯔꯤꯗꯣ ꯑꯩ ꯊꯥꯎꯗꯦ ꯍꯔꯥꯎꯋꯦꯍꯦ
ꯑꯩꯗꯣ ꯀꯔꯤ ꯀꯥꯏꯒꯦꯕ ꯅꯪꯅ ꯊꯝꯃꯛꯎ ꯑꯩ ꯑꯣꯟꯈꯠꯀꯦ ꯍꯥꯏꯕꯅꯤ
ꯇꯥꯅꯤꯡꯗꯦ ꯑꯗꯣ ꯑꯩꯅ ꯍꯔꯥꯎ ꯍꯔꯥꯎ ꯅꯣꯡꯃꯈꯛꯇꯪ ꯑꯦ ꯅꯣꯡ ꯐꯥꯗꯣꯛ ꯍꯥꯏꯔꯛꯑꯦ ꯊꯝꯕꯤꯔꯒꯦ ꯃꯊꯪꯗꯗꯤ ꯅꯪ ꯑꯃꯨꯛ ꯊꯝꯃꯑꯣ ꯃꯤꯅ ꯏꯃꯥꯅ
ꯐꯥ ꯇꯧꯔꯛꯑꯅꯤ
ꯁꯤꯗꯩꯁꯤꯗ ꯅꯪꯅ ꯑꯥ ꯋꯥ ꯌꯥꯝꯅꯕꯒꯤ ꯃꯊꯧ ꯀꯦꯝ ꯇꯥꯗꯦ ꯅꯪ ꯊꯝꯅꯤꯡꯗꯗꯅ ꯇꯩꯔꯤꯗꯣ ꯈꯪꯕ꯭ꯔꯥ ꯑꯗꯩ ꯎꯁꯤꯠꯇ꯭ꯔꯤꯅꯦꯅ ꯍꯦꯛꯇ ꯃꯌꯥꯝꯒ ꯊꯝꯖꯤꯜꯂꯒ ꯇꯧꯔꯤꯗꯣ ꯈꯪꯉꯕ
ꯑꯩꯁꯨ ꯏꯃꯥꯟꯅꯕ ꯃꯤ ꯃꯇꯨꯅ ꯇꯦꯛ ꯃꯔꯣꯜ ꯑꯃꯥ ꯑꯃꯨꯛ ꯑꯩꯁꯨ ꯑꯃꯨꯛꯈꯛꯀꯦ ꯍꯥꯏꯕꯅꯤ ꯑꯗꯨꯗ ꯅꯪ
ꯑꯗꯨ ꯑꯩꯗꯣ ꯅꯣꯡ ꯅꯣꯡ ꯅꯣꯡ ꯇꯦꯛ ꯇꯧꯗꯕ ꯅꯣꯡ ꯐꯥꯗꯣꯛ ꯍꯥꯏꯕꯅꯦ ꯅꯣꯡ ꯅꯣꯡ ꯐꯥꯗꯣꯛ ꯊꯝꯃꯣ ꯍꯥꯏꯕꯅꯦ ꯑꯦ ꯊꯝꯃꯣ ꯍꯥꯏꯔꯦ ꯍꯣꯏ ꯊꯝꯃꯒꯦ ꯁꯤꯁꯤꯝꯗꯤ ꯑꯗꯨꯝ ꯃꯊꯪꯗꯗꯤ ꯅꯪ ꯑꯃꯨꯛ ꯇꯦꯛ ꯇꯧꯔꯛꯑꯣ ꯃꯤ ꯃꯌꯥꯝ ꯊꯝꯅꯔꯦ ꯏꯃꯥꯟꯅꯕ ꯈꯩꯗꯣ ꯃꯣꯏ ꯅꯨꯄꯤꯅ ꯇꯧꯅꯔꯛꯑꯦ ꯇꯦꯛ ꯄꯣ ꯔꯤꯁꯤꯌꯥꯔꯗꯣ ꯃꯣꯏ ꯑꯩ ꯑꯗꯨꯝ ꯇꯧꯒꯦ ꯃꯣꯏ ꯃꯣꯏ ꯂꯣꯏ ꯇꯧꯅꯔꯛꯑꯦ ꯃꯣꯏ ꯊꯝꯕꯗꯗꯤ ꯊꯝꯅꯤꯡꯉꯦ ꯍꯥꯏꯂꯣꯏꯔꯦ ꯑꯗꯨ ꯅꯪꯅ ꯍꯦꯛ ꯇꯨꯝꯃ ꯅꯪ ꯋꯥꯥꯉꯥꯡ ꯁꯉꯥꯡ ꯌꯥꯝ ꯉꯥꯡꯕ ꯍꯩꯗꯥꯏꯅꯦ ꯅꯪ ꯌꯥꯝ ꯂꯤꯔꯤ ꯈꯨꯨꯏꯗꯥꯏꯅꯦ
ꯁꯥꯎꯅꯤꯡꯕꯩ
ꯑꯩꯁꯨ ꯁꯥꯎꯕ ꯍꯩꯌꯦ ꯌꯦꯡꯎ ꯌꯦꯡꯎ ꯑꯃꯨꯡꯅ ꯅꯪꯉꯣꯟꯗ ꯍꯥꯏꯗꯧ ꯅꯠꯇꯦ
ꯅꯪꯗꯤ ꯈꯨꯏꯗ
ꯑꯩꯗꯤ ꯍꯦꯇꯤ ꯁꯤꯂꯣ ꯑꯤꯗꯤ ꯍꯦꯇꯤ ꯁꯤꯂꯣ꯫
ꯑꯩꯉꯣꯟꯗ ꯍꯥꯏꯗꯣꯏ ꯅꯪꯗꯤ ꯀꯅꯥ ꯍꯥꯏꯗꯣꯏꯕ
ꯊꯤꯡꯕ ꯌꯥꯗꯦ ꯍꯥꯏꯕ ꯂꯩꯕ꯭ꯔꯣ ꯍꯥꯏꯗꯤ ꯅꯪ ꯁꯤꯔꯅꯤꯒ ꯍꯥꯏꯕ꯭ꯔꯣ ꯑꯗꯨ ꯍꯥꯏꯗ꯭ꯔꯗꯤ ꯁꯤꯔꯅꯤ ꯍꯥꯏꯕꯒ ꯂꯩꯕ꯭ꯔꯕꯥ
ꯅꯪ ꯇꯣ ꯌꯥꯔꯦ꯫
ꯌꯥꯌꯥꯗꯗꯤ ꯅꯪ ꯐꯨꯜꯅꯦ ꯑꯩꯈꯣꯏ ꯀꯥꯏꯗꯤ꯫